ꯇꯥꯕ꯭ꯔꯣ
ꯑꯣ ꯇꯥꯏ ꯇꯥꯏ ꯌꯦ
ꯑꯣ ꯄꯤꯛꯅ ꯇꯥꯔꯛ ꯈꯣꯟꯖꯦꯜꯗꯣ ꯑꯗꯨꯒꯤ
ꯑꯣ
ꯎꯝ ꯀꯦ ꯇꯧꯔꯤꯒꯦ
ꯑꯩ ꯊꯕꯛ ꯍꯜꯂꯛꯄꯒꯤ ꯆꯠꯊꯣꯛꯎꯕꯒꯤ ꯍꯜꯂꯛꯇ ꯉꯥꯏꯔꯤ ꯍꯧꯖꯤꯛꯇ
ꯑꯣ ꯅꯣꯡ ꯆꯨꯕ꯭ꯔꯥ ꯀꯃꯥꯏꯅ ꯇꯧꯒꯦ
ꯅꯣꯡ ꯆꯨꯗꯦ ꯅꯣꯡꯕꯨꯗꯤ ꯃꯪꯉꯦ
ꯑꯣ ꯑꯆꯥ ꯑꯆꯥ ꯆꯞ ꯃꯥꯟꯅ ꯩ ꯎꯝ
ꯃꯪꯗꯤ ꯃꯪꯉꯦꯕꯀꯣ ꯆꯨꯗꯤ ꯆꯨꯗꯦ ꯅꯪ ꯀꯩꯗꯧꯔꯝꯃꯤꯅꯣ
ꯑꯩꯁꯨ ꯁꯨꯝ ꯂꯩꯔꯑꯦ ꯀꯩꯁꯨ ꯇꯧꯗꯦ
ꯑꯣ ꯉꯁꯥꯏꯗꯤ ꯆꯤꯟꯕ ꯃꯥꯜꯂꯤꯀꯣ ꯍꯤꯍꯤ
ꯉꯁꯥꯏ ꯍꯤꯍꯤꯍꯤ ꯊꯕꯛ ꯈꯔ ꯂꯩ ꯊꯕꯛ ꯈꯔ ꯆꯠꯊꯣꯛꯎꯕ ꯑꯩꯁꯨꯀꯣ
ꯑꯧ
ꯑꯃꯨꯛ ꯍꯜꯂꯛꯑꯒ ꯌꯨꯝ ꯂꯩꯔꯦ ꯍꯧꯖꯤꯛꯄꯨꯗꯤ
ꯎꯝ ꯅꯣꯡ ꯆꯨꯕ꯭ꯔꯣ
ꯅꯣꯡ ꯆꯨꯗꯦ ꯃꯪꯉꯦ ꯑꯩꯉꯣꯟꯗꯁꯨ
ꯑꯣ
ꯆꯨꯗꯦ ꯆꯨꯕꯃꯛꯇꯤ ꯆꯨꯗꯦ ꯆꯨꯗꯤ ꯆꯨꯒꯗ ꯃꯥꯜꯂꯦꯁꯦ ꯈꯔ ꯈꯔ ꯑꯗꯨꯝ ꯃꯪꯕꯗꯣ ꯍꯦꯟꯖꯜꯂꯛꯑꯦꯕ
ꯇꯝꯕ ꯉꯝꯗꯦ
ꯎꯝ ꯇꯝꯕꯥ ꯉꯝꯗꯦ ꯃꯥꯅꯦ ꯃꯥꯅꯦ ꯇꯝꯕꯗꯤ ꯉꯝꯗꯦ ꯑꯗꯣ ꯅꯨꯡꯗꯥꯡ ꯅꯨꯡꯗꯥꯡ ꯆꯨꯈꯤꯕꯅꯗꯤ ꯐꯩꯗ ꯅꯨꯡꯊꯤꯟ ꯆꯨꯕꯁꯤꯗꯤ ꯆꯠꯊꯣꯛ ꯆꯠꯁꯤꯟ ꯗꯁꯨ ꯌꯥꯝꯕꯦꯔꯥ ꯀꯥꯏꯌꯦꯕ
ꯍꯣꯏ
ꯎꯝ
ꯀꯥꯏ ꯀꯥꯏ ꯆꯠꯂꯨꯔꯒꯦ
ꯉꯁꯤ ꯉꯁꯥꯏ ꯕꯖꯥꯔ ꯉꯥꯏꯍꯥꯛꯇꯪ ꯕꯖꯥꯔ ꯊꯣꯛ ꯎꯔꯤ ꯀꯔꯤ ꯑꯆꯥ ꯑꯊꯛ ꯋꯥꯠꯂꯛꯄ ꯍꯥꯏꯇꯥꯔꯦ ꯑꯗꯨꯝ ꯏꯟꯖꯥꯡ ꯅꯥ ꯅꯥꯄꯤꯒꯨꯝꯕ ꯋꯥꯠꯂꯛꯄꯒꯤ ꯑꯗꯨꯝ ꯃꯥꯔꯀꯦꯇꯤꯡꯒꯤ ꯉꯥꯏꯍꯥꯛꯇꯪ ꯑꯗꯨꯝ ꯀꯣꯏꯊꯣꯛꯎꯔꯦ
ꯎꯝ ꯀꯩꯅꯣ ꯕꯖꯥꯔ ꯌꯥꯝ ꯂꯥꯞꯄ꯭ꯔꯣ
ꯍꯥꯥ
ꯕꯖꯥꯔ ꯌꯥꯝ ꯂꯥꯞꯄ꯭ꯔꯕ
ꯍꯜꯂꯣ
ꯍꯜꯂꯣ ꯇꯥꯕ꯭ꯔꯣ
ꯇꯥꯕ꯭ꯔꯣ
ꯇꯥꯏꯌꯦ ꯍꯜꯂꯣ
ꯍꯜꯂꯣ
ꯇꯥꯔꯕꯣ ꯍꯜꯂꯣ
ꯇꯥꯗꯦ
ꯇꯥꯕ꯭ꯔꯣ ꯍꯜꯂꯣ
ꯀꯩꯒꯤꯅꯣ ꯈꯣꯟꯖꯦꯜ ꯇꯥꯗ꯭ꯔꯤꯁꯤꯅꯥ
ꯇꯥꯔꯕꯣ ꯍꯜꯂꯣ
ꯇꯥꯕ꯭ꯔꯣ
ꯑꯧ ꯇꯥꯏꯌꯦ ꯃꯥ ꯇꯥꯗ꯭ꯔꯕ ꯃꯥꯜꯂꯦ ꯍꯜꯂꯣ
ꯍꯜꯂꯣ ꯀꯩꯗꯧꯏꯖꯥꯠꯅꯣ
ꯍꯜꯂꯣ
ꯗꯨ ꯇꯥꯔꯗꯤ ꯌꯥꯔꯦ ꯑꯩꯉꯣꯟꯗꯗꯤ ꯈꯣꯟ ꯚꯣꯏꯁꯇꯣ ꯇꯥꯗꯕꯀꯣ ꯑꯗꯨꯒꯤ
ꯎꯝ ꯍꯝ ꯍꯝ ꯍꯝ
ꯎꯝ ꯇꯥꯕ꯭ꯔꯥ
ꯇꯥꯏꯌꯦ
ꯑꯣ ꯑꯣ ꯑꯣ ꯇꯥꯔꯦ ꯇꯥꯔꯦ ꯑꯃꯨꯛ ꯇꯥꯔꯦ ꯇꯥꯔꯦ ꯎꯝ ꯇꯥꯔꯦ ꯍꯦ ꯍꯦ ꯍꯦ ꯍꯧꯖꯤꯛꯇꯤ ꯑꯃꯨꯛ ꯇꯥꯔꯦ
ꯑꯥ ꯑꯩ ꯀꯣꯜ ꯂꯥꯛꯁꯟꯕꯒꯤꯔꯥ ꯈꯪꯗꯤꯌꯦ
ꯎꯝ ꯀꯣꯜ ꯂꯥꯛꯄꯒꯤꯗꯤ ꯑꯣꯏꯔꯝꯒꯗꯕꯗꯤ ꯃꯥꯟꯗꯦ ꯑꯗꯣ ꯅꯦꯠꯋꯥꯛꯄꯨꯗꯤ ꯇꯠꯇꯦꯗꯅꯥ ꯎꯝ ꯑꯩꯉꯣꯟꯗꯁꯨ ꯇꯠꯇꯦ ꯀꯣꯜ ꯂꯥꯛꯇꯦ ꯑꯩ ꯑꯗꯨꯝ ꯆꯦꯛ ꯇꯧꯋꯦꯕꯥ ꯀꯃꯥꯏꯅ ꯇꯧꯏ ꯖꯥꯠꯅꯣ
ꯑꯩꯉꯣꯟꯗꯒꯤ ꯑꯩꯉꯣꯟꯗ ꯀꯣꯜ ꯂꯥꯛꯄ ꯍꯥꯏꯕ ꯑꯇꯣꯞꯄ ꯅꯣꯔꯃꯦꯜ ꯀꯣꯜ
ꯑꯆ ꯆ ꯆꯥ ꯑꯣ ꯀꯦ ꯑꯣ ꯑꯗꯨ ꯑꯣꯏꯕꯩꯔꯥ ꯈꯪꯗꯦ
ꯅꯪ ꯀꯩꯗꯧꯔꯝꯃꯤꯅꯣ
ꯑꯩ ꯁꯨꯝ ꯐꯝꯃ ꯂꯩꯌꯦꯗꯥ ꯀꯦꯝ ꯇꯧꯗꯦꯗꯥ ꯀꯩꯁꯨ ꯇꯧꯗꯦ ꯇꯧꯕꯗꯤ ꯑꯁꯤꯁꯦ ꯑꯁꯥꯏ ꯉꯔꯥꯡ ꯕꯣꯟ ꯌꯦꯡꯉ ꯀꯩꯅꯣ ꯇꯧꯕꯗ ꯑꯉꯥꯡꯁꯤꯡ ꯊꯦꯡꯅꯕ ꯑꯗꯨꯗ ꯋꯥꯔꯤ ꯇꯧꯔꯒ ꯌꯥꯝ ꯅꯣꯛꯏꯅꯤꯅꯦ
ꯀꯩꯕꯣ
ꯕꯣꯟ ꯁꯥꯅꯕ ꯕꯣꯜ ꯁꯥꯟꯅꯕꯗ ꯕꯣꯜ ꯕꯣꯜ ꯀꯥꯕ ꯀꯥꯗꯕꯤ ꯋꯥ ꯅꯠꯇꯦ ꯨꯌꯦ ꯁꯨꯝ ꯌꯦꯡꯉ ꯂꯛꯑꯣ ꯌꯦꯟ ꯄꯨꯔ ꯂꯥꯛꯑꯣ ꯍꯥꯏꯅ ꯍꯥꯢꯔ ꯍꯥꯏꯔꯝꯃꯒ ꯑꯉꯥꯡ ꯑꯃ ꯉꯔꯥꯡꯗꯣ ꯑꯉꯥꯡ ꯑꯃ ꯂꯥꯛꯄꯀꯣ ꯑꯗꯒꯤ ꯌꯦꯟꯗꯣ ꯄꯤꯊꯣꯛ ꯎꯔꯦꯕ ꯂꯅꯥꯎ ꯀꯣ ꯍꯥꯏꯔꯒ ꯍꯣꯏ ꯂꯛ ꯀꯦ ꯍꯥꯏꯅ ꯍꯥꯏꯔꯒ ꯑꯩꯁꯨ ꯉꯍꯥꯛꯇꯪ ꯇꯨꯝꯊꯕꯗ ꯃꯇꯝꯗꯣ ꯍꯦꯟꯗꯣꯛꯈ꯭ꯔꯕ ꯑꯗꯒꯤ ꯄꯨꯡ ꯇꯔꯥ ꯑꯗꯨꯋꯥꯏꯗ ꯑꯉꯥꯡꯗꯣ ꯂꯥꯛꯑꯦꯕꯀꯣ ꯑꯗ ꯇꯔꯥ ꯇꯔꯥ ꯃꯈꯥꯏ ꯑꯗꯋꯥꯏ ꯗꯒꯤ ꯑꯗꯨꯗꯩꯗꯤ ꯇꯨꯝꯈꯤꯕꯗꯒꯤꯗꯤ ꯈꯪꯍꯧꯗ꯭ꯔꯦꯕ ꯑꯗꯣ ꯍꯤꯍꯤꯍꯤꯍꯤ ꯃꯇꯝ ꯍꯦꯟꯗꯣꯛꯈ꯭ꯔꯕ
ꯃꯣꯏꯅꯁꯨ ꯀꯩꯝꯇ ꯀꯧꯕꯤꯔꯛꯇ꯭ꯔꯕ ꯀꯣꯜ ꯇꯧꯔꯒ
ꯀꯧꯔꯛꯇ꯭ꯔꯦꯗ ꯃꯣꯏ ꯃꯣꯏꯁ ꯀꯩꯒꯤꯅꯣ ꯄꯨꯡ ꯇꯥꯔꯛ ꯑꯀꯥꯟꯗ ꯀꯧꯔꯛ ꯇꯁꯤꯗꯤ ꯀꯩꯅꯣ ꯍꯥꯏꯔꯒ ꯅꯪꯗꯤ ꯆꯥꯅꯤꯡꯗꯕꯤ ꯑꯣꯏꯔꯝꯒꯅꯤ ꯍꯥꯏꯅ ꯑꯩꯈꯣꯏ ꯇꯨꯃꯤꯟꯅ ꯆꯥꯊꯣꯛꯈ꯭ꯔꯦ ꯍꯥꯢꯌꯦ ꯕꯣꯜ ꯌꯦꯡꯅꯤꯡꯉꯥꯏ ꯀꯧꯔꯛꯄ ꯌꯥꯗ꯭ꯔꯣ ꯍꯥꯏꯔꯒ ꯉꯁꯥꯏ ꯂꯥꯛꯑꯒ ꯀꯧꯔꯝꯕ ꯕꯗꯨ ꯗꯤꯅ ꯍꯥꯏ
ꯑꯆꯨꯝꯕ ꯑꯣꯏꯈ꯭ꯔꯦ
ꯑꯥ ꯃꯣꯏ ꯉꯝꯈ꯭ꯔꯦ ꯎꯄꯥꯏ ꯂꯩꯇ꯭ꯔꯦ ꯌꯦꯟ ꯑꯃ ꯀꯣꯡꯉꯤꯅꯦ ꯀꯩꯅꯣ ꯐꯥꯏꯅꯦꯜ ꯐꯥꯏꯅꯦꯜ ꯅꯨꯃꯤꯠꯇꯁꯨ ꯇꯧꯁꯦ ꯍꯥꯢꯌꯦ ꯐꯥꯏꯅꯦꯜ ꯅꯨꯃꯤꯠꯇꯨ ꯅꯣꯏ ꯑꯣꯏꯅ ꯄꯨꯊꯣꯛꯑꯣ ꯑꯩꯗꯤ ꯉꯝꯗꯕ ꯑꯣꯏꯔꯕꯅꯤꯅ ꯐꯥꯏꯅꯦꯜꯗꯗꯤ ꯑꯩꯗꯤ ꯀꯣꯡꯉꯔꯣꯏ ꯄꯨꯊꯣꯛꯑꯔꯣꯏ ꯍꯥꯏꯔꯒ ꯃꯣꯏꯅ ꯋꯥ ꯂꯥꯎꯅ ꯅꯣꯛꯑꯦ ꯍꯤꯍꯤꯍꯤꯍꯤꯍꯤ
ꯏꯁ ꯑꯗꯨꯝ ꯃꯤꯉꯣꯟꯗꯒꯤ ꯑꯗꯨꯝ ꯆꯥꯊꯣꯛꯀꯦꯗꯤ ꯀꯅꯥꯅ ꯌꯥꯏ ꯌꯥꯗꯣꯏꯕ ꯑꯥ ꯍꯤꯍꯤꯍꯤꯍꯤ ꯆꯩ ꯂꯩꯀꯣ ꯎꯝꯍꯤꯍꯤꯍꯤ
ꯑꯗꯨꯅꯦ ꯕꯦꯔꯥꯅꯦ ꯑꯉꯥꯡꯁꯤꯡꯁꯦ
ꯎꯝ
ꯍꯣꯢꯠ ꯕꯣꯜ ꯌꯥꯝ ꯊꯋꯥꯏ ꯇꯥꯅ ꯌꯦꯡꯕ ꯀꯥꯡꯕꯨ ꯑꯃ ꯂꯩ ꯃꯣꯏ ꯀꯥꯡꯕꯨꯗ ꯑꯗꯨꯅ ꯑꯦꯚ꯭ꯔꯤ ꯇꯣꯔꯅꯥꯃꯦꯟ ꯀꯔꯤ ꯀꯔꯤ ꯇꯣꯔꯅꯥꯃꯦꯟ ꯍꯦꯛ ꯂꯥꯛꯑꯕ ꯀꯞ ꯌꯨꯔꯣꯄꯤꯌꯟ ꯀꯞ ꯒꯨꯝꯕꯥ ꯀꯩ ꯀꯩ ꯀꯞ ꯒꯨꯝꯕ ꯑꯗꯨꯝ ꯂꯥꯛꯄꯗ ꯑꯗꯨꯝ ꯌꯦꯡꯉꯦꯕ ꯃꯣꯏ ꯀꯥꯡꯕꯨꯁꯦ ꯑꯗꯨꯝ ꯄꯥꯔꯇꯤ ꯄꯥꯔꯇꯤ ꯍꯧꯅꯔꯒ ꯑꯁ ꯇꯨꯝꯕꯒ ꯌꯥꯄꯣꯟꯗꯦꯗ ꯃꯣꯏ ꯃꯅꯥ ꯃꯣꯏ ꯆꯪꯕ ꯆꯪꯈ꯭ꯔꯒꯗꯤ ꯇꯨꯝꯃ ꯂꯩꯒꯅꯤ ꯒꯣꯜ ꯆꯟꯕꯗ ꯋꯥ ꯂꯥꯎ ꯂꯥꯎꯔꯛꯀꯅꯤ ꯑꯗꯨꯗ ꯈꯪꯉꯒ ꯑꯗꯨꯝ ꯃꯨꯛ ꯇꯨꯝꯕ ꯌꯥꯗ꯭ꯔꯦ ꯇꯥꯢ
ꯎꯝ ꯅꯣꯏ ꯌꯨꯝ ꯌꯥꯝ ꯀꯨꯡꯅ ꯇꯥꯕ꯭ꯔꯥ
ꯌꯥꯝ ꯀꯨꯡꯅꯗꯤ ꯀꯨꯡꯃꯟ ꯀꯟꯍ ꯀꯨꯡꯅꯗꯤ ꯇꯥꯗꯦꯗ ꯑꯗꯣ ꯑꯦꯔꯥꯎꯟ ꯇꯥ ꯇꯨ ꯍꯟꯗ꯭ꯔꯦꯠ ꯐꯤꯠꯀꯨꯝꯕ ꯊ꯭ꯔꯤ ꯍꯟꯗ꯭ꯔꯦꯠ ꯐꯤꯠꯀꯨꯝꯕꯀꯣ ꯑꯗꯨꯒꯤ ꯁꯔꯥꯎꯟꯗꯤꯡ ꯑꯣꯏꯕ
ꯎꯝ
ꯂꯝ ꯀꯔꯤ ꯍꯥꯏꯒꯗ꯭ꯔꯥ ꯖꯒꯥꯗꯣ ꯃꯁꯥ ꯃꯁꯥꯒꯤ ꯖꯒꯥꯗꯣ ꯈꯔ ꯑꯗꯨꯝ ꯆꯥꯎ ꯆꯥꯎ ꯆꯥꯎꯅꯁꯨ ꯑꯗꯨꯝ ꯑꯣꯀꯨꯄꯥꯏ ꯑꯣꯏꯕꯀꯣ ꯑꯗꯨꯒꯤ ꯑꯍꯝ ꯑꯍꯝ
ꯅꯪ ꯂꯧ ꯀꯩꯀꯥꯗ ꯅꯪ ꯅꯥꯊꯟꯇ ꯇꯧꯔꯤꯔꯣ
ꯎꯝ ꯏꯊꯟꯇ ꯇꯧꯔꯤꯅꯦꯗ
ꯂꯣꯏꯅꯃꯛ
ꯂꯣꯏ ꯅꯃꯛꯇꯤ ꯇꯧꯕꯗꯤ ꯉꯝꯗꯦꯗ ꯇꯪꯈꯥꯏ ꯑꯩꯅ ꯇꯪꯈꯥꯏ ꯇꯧꯋꯦ ꯑꯗꯒꯤ ꯏꯆꯦ ꯃꯌꯨꯝ ꯄꯥꯟꯕ ꯏꯆꯦ ꯑꯃ ꯂꯩꯌꯦꯕꯀꯣ ꯑꯗꯨꯅ ꯃꯥꯅ ꯃꯥꯅ ꯇꯪꯈꯥꯏ ꯑꯗꯨꯝ ꯇꯧꯔꯦ
ꯑꯗꯨꯝ ꯉꯝꯕ꯭ꯔꯣ ꯂꯣꯏꯅꯃꯛ
ꯂꯣꯢꯅꯃꯛꯇꯤ ꯉꯝꯃꯦꯗ ꯉꯝꯕꯗꯤ ꯃꯥꯅꯁꯨ ꯑꯗꯨꯝ ꯇꯧꯔꯕꯅꯤꯅ ꯃꯥꯒꯤ ꯃꯥꯒꯤ ꯑꯣꯏꯅ ꯑꯗꯨꯝ ꯇꯧꯔ ꯂꯩꯔꯕꯅꯤꯅ ꯃꯥꯅꯗꯤ ꯈꯔ ꯆꯥꯎꯗꯤ ꯆꯥꯎ ꯃꯥꯜꯂꯦ ꯃꯥꯒꯤꯗꯣ ꯃꯣꯔꯥ ꯀꯩꯌꯥꯗꯤ ꯑꯣꯏꯔꯝꯒꯗ꯭ꯔ ꯈꯪꯗꯦ ꯂꯣꯛꯄꯗ ꯎꯝ ꯕꯣꯔꯥ ꯇꯔꯦꯠ ꯊꯁꯁꯦ ꯋꯥꯟ ꯋꯥꯟ ꯁꯚꯦꯟꯇꯤ ꯃꯨꯛꯀꯤ ꯆꯥꯡꯗ ꯑꯣꯏꯔꯝꯒꯅꯤ ꯃꯥꯒꯤꯗꯣ
ꯎ ꯑꯣ ꯌꯥꯝ ꯊꯤꯅ ꯂꯣꯛꯑꯦ ꯌꯥꯝ ꯌꯥꯝꯅꯀꯣ
ꯌꯥꯝ ꯍꯣꯏ ꯌꯥꯝꯃꯦ ꯍꯥꯏꯇꯥꯔꯦ
ꯅꯣꯏꯗꯤ ꯀꯌꯥꯂꯣꯀꯦ
ꯗꯤ ꯌꯥꯝꯗꯦꯍꯦ ꯑꯩꯒꯤꯗꯤ ꯁꯚꯦꯟꯇꯤ ꯆꯥꯝꯃ ꯁꯨꯗꯦꯗ
ꯆꯥꯝꯃ ꯁꯨꯗꯤꯌꯦ
ꯆꯥꯝꯃ ꯁꯨꯗꯦ ꯁꯚꯦꯟꯇꯤ ꯁꯚꯦꯟꯇꯤꯒꯨꯝꯕ ꯁꯚꯦꯟꯇꯤ ꯐꯥꯏꯚ ꯑꯗꯨꯒꯨꯝꯕ ꯉꯥꯛꯇꯅꯦ ꯆꯥꯃ ꯁꯨꯗꯦ
ꯎꯝ ꯑꯗꯨꯑꯣꯏꯁꯨ ꯑꯗꯨꯝ ꯌꯥꯔꯦꯗ
ꯍꯣꯏꯗ ꯆꯥ ꯏꯊꯟꯇ ꯑꯗꯨꯝ ꯆꯥꯔ ꯂꯩꯒꯗꯕ ꯑꯣꯏꯕꯅꯤꯅꯀꯣ ꯌꯥꯝꯅ ꯆꯥꯕ ꯅꯠꯇꯦꯕ ꯁꯨꯝ ꯀꯩꯅꯣ ꯇꯧꯔꯒ ꯑꯗꯨꯝ ꯃꯤ ꯈꯔꯅ ꯑꯗꯨꯝ ꯁꯨꯄꯔꯒ ꯃꯤꯛꯁ ꯇꯧꯅꯤꯡꯉꯥꯏ ꯄꯤꯌꯣ ꯍꯥꯏꯅ ꯑꯗꯨꯝ ꯄꯤꯈꯤꯕ ꯌꯥꯎ ꯈꯔꯅ ꯑꯗꯨꯝ ꯇꯥꯏꯊꯣꯛꯈꯤꯕ ꯌꯥꯎ
ꯎꯝ ꯃꯤꯅꯁꯨ ꯑꯗꯨꯝ ꯂꯧꯕ꯭ꯔꯣ ꯍꯥꯏꯁꯦ
ꯂꯧꯋꯦ
ꯑꯦ ꯅꯪꯅ ꯑꯗꯨꯝ ꯄꯤꯊꯣꯛꯄ꯭ꯔꯥ ꯍꯥꯏꯁꯦ
ꯑꯦꯍ ꯄꯤꯗ꯭ꯔꯗꯤ ꯀꯩꯅꯣ
ꯄꯩꯁꯥ ꯄꯤꯔꯒ ꯂꯧꯕ ꯅꯠꯇꯕ
ꯍꯣꯏꯗ ꯍꯥꯍꯥꯍꯥ ꯄꯩꯁꯥ ꯄꯤꯔꯗꯤ ꯂꯩ ꯂꯩꯕ ꯇꯥꯔꯦꯗꯅ
ꯅꯥꯅꯅ ꯂꯧꯔꯤꯁꯤꯅꯦ
ꯂꯧꯕꯁꯤꯒꯤ ꯁꯨꯝ ꯎꯝ ꯂꯩꯃꯤꯟꯅꯕ ꯃꯁꯦꯟ ꯍꯥꯏꯇꯥꯔꯦꯗꯅ
ꯃꯣꯏꯒꯤꯗꯤ ꯑꯝꯇ ꯎꯗ꯭ꯔꯣ
ꯃꯣꯏꯁꯨ ꯎ ꯎꯕꯗꯤ ꯎꯔꯒꯁꯨ ꯈꯔ ꯄꯤꯛꯄ ꯍꯥꯏꯒꯗ꯭ꯔꯥ ꯀꯣꯟꯅꯗꯕ ꯑꯗꯨꯒꯤꯅꯦ ꯃꯣꯏ ꯃꯤ ꯌꯥꯝꯕ ꯑꯗꯨꯒꯨꯝꯕ ꯂꯩꯗꯅ
ꯄꯩꯁꯥ ꯄꯤꯔꯒ ꯂꯩꯕꯅ ꯂꯩꯕꯅꯤ ꯃꯤꯅ ꯋꯥꯅ ꯎꯔꯒ ꯐ꯭ꯔꯤꯗ ꯂꯧꯕꯗꯨꯗꯤ ꯑꯦꯁ
ꯑꯩ ꯑꯗꯨꯒꯨꯝꯕ ꯗꯨꯀꯥ ꯊꯤꯅꯤꯡꯉꯥꯏꯗꯤ ꯑꯗꯨꯒꯨꯝꯕ ꯍꯥꯏꯔꯒ ꯍꯥꯏꯒꯦ ꯍꯥꯏꯔꯒꯗꯤ ꯍꯣꯏ ꯌꯥꯝꯅꯗꯤ ꯂꯩꯌꯦꯀꯣ ꯑꯗꯨꯕꯨ ꯆꯠ ꯆꯠꯃꯤꯟꯅꯕ ꯐꯩ ꯍꯥꯏꯕꯗꯨꯒꯤ ꯋꯥꯈꯜ ꯋꯥꯈꯜꯅꯦꯗ ꯑꯩꯗꯤ ꯂꯩꯇꯦ ꯍꯥꯏꯅ ꯂꯩꯔꯛꯀꯥꯟꯗ ꯀꯩ ꯍꯥꯏꯗꯣꯢꯅꯣ ꯂꯩꯔ ꯂꯩꯌꯦ ꯈꯪꯅ ꯈꯪꯅ ꯂꯥꯛꯑꯒ ꯄꯤꯔꯝꯗ꯭ꯔꯒꯁꯨ ꯑꯃꯨꯛ ꯅꯨꯡꯉꯥꯏꯇꯦꯗꯅ
ꯍꯣꯏ ꯑꯗꯣ ꯑꯩꯅ ꯍꯥꯏꯗꯤꯅꯦ ꯍꯥꯏꯗꯤ ꯑꯗꯨꯝ ꯃꯤ ꯑꯃ ꯑꯣꯏꯕꯒꯤ ꯁꯨꯝ ꯍꯣꯏ ꯅꯣꯡ ꯐꯥꯗꯣꯛ ꯑꯦꯁꯤꯒꯩ ꯆꯥꯎ ꯈꯣꯠꯂꯣ ꯄꯤꯅꯕꯗꯨꯅ ꯑꯃꯅꯤꯗꯅ
ꯑꯨꯝ ꯑꯨꯝ
ꯑꯗꯨꯝ ꯑꯩꯒꯤ ꯋꯥꯠꯂꯤꯉꯩ ꯑꯗꯨꯝ ꯂꯧꯒꯦ ꯍꯥꯏꯕꯗꯣ
ꯑꯆꯥ
ꯑꯦ ꯑꯗꯨꯃꯛꯇꯤ ꯇꯧꯗꯦꯗ ꯅꯪꯅ ꯑꯦꯕ꯭ꯔꯤ ꯑꯦꯕ꯭ꯔꯤ ꯏꯌꯔ ꯄꯣꯠꯇꯤ ꯑꯗꯨꯝ ꯄꯤꯌꯦ ꯄꯤꯕꯕꯨꯗꯤ ꯀꯣ ꯑꯗꯨꯝ ꯄꯤꯌꯦꯗ ꯈꯔ ꯈꯔ ꯈꯔ ꯑꯗꯨꯝ ꯄꯤꯌꯦꯗ ꯆꯟꯅꯩꯗ
ꯑꯨꯝ
ꯑꯗꯨꯕꯨ ꯆꯍꯤ ꯑꯃꯗ ꯑꯅꯤꯔꯛ ꯑꯍꯨꯝꯂꯛꯇꯤ ꯇꯧꯗꯦꯗ ꯃꯣꯏꯁꯨ ꯑꯗꯨꯕꯨ ꯑꯩꯅ ꯁꯨꯝ ꯑꯦ ꯂꯩꯔꯝꯃꯔꯣꯏ ꯃꯣꯏꯁꯦ ꯆꯥꯅꯤꯡꯉꯥꯏ ꯂꯩꯔꯝꯃꯔꯣꯏ ꯍꯥꯏꯅ ꯂꯧꯕ ꯂꯥꯛꯑꯣ ꯀꯩ ꯀꯩ ꯀꯃꯥꯏꯅ ꯇꯧꯔꯤꯒꯦꯅ ꯍꯪꯂꯉꯒ ꯂꯩꯔꯛꯇ꯭ꯔꯦ ꯑꯗꯨ ꯇꯧꯔꯦ ꯍꯥꯏꯔ ꯀꯟꯗ ꯂꯧꯕ ꯂꯥꯛꯑꯣ ꯑꯗꯨꯃꯛꯨꯛ ꯂꯧꯔ ꯂꯥꯛꯑꯣ ꯍꯥꯏꯅ ꯑꯗꯨꯝ ꯄꯤꯊꯣꯛꯈꯤꯕ ꯑꯗꯒꯤ ꯄꯤꯕꯤꯕ ꯀꯣ ꯅꯣꯡꯃꯥ ꯑꯗꯨꯝ ꯑꯌꯥꯝꯕꯅꯤꯗ
ꯀꯝꯁꯦ
ꯑꯨꯡ ꯍꯨꯡ ꯑꯨꯡ ꯑꯗꯨꯒꯤ ꯅꯠꯇꯦꯗ ꯑꯗꯨꯏ ꯅꯠꯇꯦꯗ
ꯄꯨꯛ ꯐꯠꯇꯕꯒ ꯇꯥꯗ꯭ꯔꯣ ꯑꯩꯈꯣꯏꯁꯤꯅ ꯑꯩꯈꯣꯏꯁꯤꯅ ꯁꯨꯃꯥꯏꯅ ꯍꯥꯏꯕꯁꯤꯗ ꯄꯨꯛꯀꯁꯦ ꯐꯠꯇꯕꯒ ꯇꯥꯗ꯭ꯔꯕ
ꯅꯠꯇꯦꯗ ꯇꯥꯗꯦꯗ ꯇꯥꯗꯦ ꯇꯥꯗꯦ